ꯌꯥꯑꯣ ꯑ ꯇꯨꯝꯃꯤꯌꯦ ꯅꯪꯗꯤ
ꯑ ꯀꯩꯁꯨ ꯐꯥꯎꯒ ꯊ ꯂꯩ
ꯎꯝ ꯀꯩ ꯀꯩ ꯃꯊꯦꯜ ꯊꯣꯡꯉꯒꯦ
ꯊꯣꯡꯗ꯭ꯔꯤ ꯍꯗ꯭ꯔꯤ
ꯎꯝ ꯉꯥꯏꯗꯤ ꯆꯥꯔꯖ ꯆꯠꯄ꯭ꯔꯣ
ꯑꯔꯤꯂꯣ
ꯀꯌꯥꯕꯥ
ꯑꯌꯨꯛꯇ ꯆꯠꯂꯦꯕ
ꯑꯌꯨꯛꯇ ꯆꯠꯂꯦ ꯅꯨꯡꯊꯤꯤꯟꯗ ꯆꯠꯇꯕ ꯖꯥꯠꯇꯨꯔꯣ
ꯑꯗꯨ ꯀꯖꯥ ꯑꯗꯨꯅꯦ ꯍꯣꯏ
ꯑꯗꯨꯅꯦꯕ ꯑꯗꯨ ꯑꯗꯨ ꯑꯩꯒ ꯆꯞ ꯃꯥꯟꯅꯩꯅꯦ
ꯆꯠꯄꯅ ꯆ
ꯑꯩ ꯑꯌꯨꯛ ꯆꯨꯔꯦ ꯀꯩꯅꯣ ꯀꯩꯅꯣꯗꯤ ꯆꯠꯇ꯭ꯔꯦ
ꯑꯥ ꯀꯩꯗꯧꯔꯤꯅꯣ ꯍꯧꯖꯤꯛ
ꯑꯩ ꯑꯗꯨꯝ ꯍꯤꯞꯄꯒ ꯂꯩꯌꯦ ꯅꯪꯗꯤ
ꯑꯥꯎ ꯔꯤꯜꯁ ꯌꯦꯝꯕꯅꯦ ꯑ ꯍꯧꯖꯤꯛꯀꯤ ꯑꯗꯨꯝ ꯂꯩꯌꯦ
ꯑꯣ ꯀꯅꯥ ꯀꯅꯥ ꯂꯩꯒꯦ
ꯏꯃꯥꯟꯅꯕꯤ ꯑꯩꯈꯣꯏ ꯌꯨꯝꯗ ꯂꯩ ꯏꯃꯥꯟꯅꯕꯤꯒ
ꯍꯣꯏ ꯅꯃꯥꯟꯅꯕꯤ ꯈꯣꯏꯗꯤ ꯀꯣꯜ ꯇꯧꯔꯗ꯭ꯔꯣ
ꯇꯧꯗꯦ ꯎꯝ ꯑ ꯇꯧ ꯎꯝ ꯑꯣꯥꯎ
ꯑꯗꯨ ꯑꯌꯨꯛꯇꯗꯤ ꯀꯔꯤ ꯃꯊꯦꯜ ꯆꯥꯔꯒꯦ
ꯑꯒꯤ ꯌꯦꯟꯁ ꯆꯥꯏ
ꯌꯦꯟꯁꯥ ꯆꯥꯏꯌꯦ ꯑꯁ ꯍꯥꯥꯎꯔꯝꯃꯅꯤ ꯑꯗꯨꯗꯤ
ꯃꯣꯏꯗꯤ ꯀꯩ ꯆꯥꯒꯦ
ꯑꯩꯈꯣꯏꯗꯤ ꯁꯧꯒ꯭ꯔꯤ ꯆꯥꯏ ꯁꯧꯒꯔꯤ
ꯑꯗꯨꯁꯨ ꯍꯥꯎꯅꯤꯗ
ꯑꯁ ꯆꯥꯃꯟꯗꯨꯅ ꯆꯥꯅꯤꯡꯗ꯭ꯔꯦꯅꯦ
ꯑ ꯏ ꯂꯩꯒꯕ
ꯑꯗꯣ
ꯑꯣ ꯅꯪ ꯆꯤꯟ ꯅꯣꯀꯌꯥꯅꯣ
ꯑꯩꯈꯣꯏ ꯗꯥ ꯑꯃ ꯂꯩꯌꯦ ꯑꯗꯨꯒ ꯏꯅꯥꯎꯅꯨꯄꯤ ꯑꯃ
ꯑꯣ ꯃꯃꯥ ꯕꯥ ꯑꯩꯗꯤ ꯏꯊꯟ ꯏꯊꯟꯗꯅꯦ
ꯑꯣ ꯅꯨꯡꯉꯥꯏꯔꯅꯦ
ꯍꯣꯏꯁꯤꯅ ꯃꯇ ꯇꯣꯝ ꯄꯣꯛꯞꯅꯤ ꯑꯥ ꯑꯗꯨ ꯃꯃꯥ ꯕꯕꯥꯈꯣꯏꯒꯤ ꯅꯨꯡꯉꯥꯏꯔꯤꯕꯣ
ꯅꯨꯡꯉꯥꯏꯔꯤ
ꯃꯃꯥ ꯕꯕꯥ ꯑꯩꯈꯣꯏꯗ ꯂꯨꯅ ꯇꯧꯉꯨꯀꯣ ꯃꯥ ꯕꯕꯥꯗꯤ ꯃꯤꯠꯅ ꯎꯕ ꯂꯥꯏꯅꯦ ꯍ ꯍ
ꯑ
ꯍꯧꯖꯤꯛꯇꯤ ꯀꯩ ꯑꯗꯨꯝ ꯐꯝꯕ꯭ꯔꯥ ꯇꯨꯝꯕ꯭ꯔꯥ ꯀꯩꯗꯧꯔꯤꯅꯣ
ꯇꯨꯃꯦ ꯐꯃꯨꯡꯗ
ꯑꯣ ꯀꯔꯤ ꯀꯃꯥꯏꯅ ꯇꯨꯝꯕ꯭ꯔꯥ ꯈꯣꯡꯗꯣ ꯀꯃꯥꯏꯅ ꯊꯝꯕ꯭ꯔꯥ ꯑꯣ ꯈꯣꯡꯗ ꯑꯗꯨꯃꯥꯏꯅ ꯁꯨꯝ ꯂꯣꯡꯅ ꯇꯨꯝ꯭ꯔꯥ
ꯑ ꯍꯣꯏ ꯅꯪꯗꯤ ꯀꯃꯥꯏꯟ ꯇꯨꯝꯕ ꯅ
ꯐꯛꯂꯥꯡꯗ ꯈꯣꯡꯗ ꯁꯨꯃꯥꯏꯅ ꯊꯝꯃꯒ
ꯎꯝ
ꯑꯗꯣ ꯅꯣꯏꯗꯤ ꯅꯣꯏꯗꯤ ꯕꯣꯜꯒꯨꯝꯕ ꯌꯦꯡꯗ꯭ꯔꯣ
ꯑꯩꯗꯤ ꯌꯦꯡꯒ
ꯑꯣ ꯑꯣ ꯑꯩꯗꯤ ꯌꯦꯡꯉꯤ ꯇꯨꯝꯕ ꯆꯥꯕ ꯑꯁ ꯈꯪꯗ꯭ꯔꯦ ꯅꯨꯡꯊꯤꯤꯟ ꯅꯨꯡꯗꯥꯡꯗ ꯑꯝꯇ ꯇꯨꯝꯗ꯭ꯔꯦ ꯑꯩꯗꯤ
ꯀꯩꯅꯣ ꯔꯤꯜ ꯔꯤꯜꯁ ꯀꯨꯝꯕ ꯑꯗꯨꯒ ꯃꯤꯒꯤ ꯏꯁꯇꯦꯇꯁ ꯑꯗꯨꯒꯨꯝꯕ ꯌꯦꯡꯕꯅꯦ
ꯑꯣ ꯑꯗꯨꯅ ꯅꯣꯏꯒꯤ ꯊꯕꯛꯅꯦꯕꯀꯣ ꯍ ꯑꯗꯨꯕꯨ ꯑꯌꯥꯝꯕ ꯅꯨꯄꯤꯗꯤ ꯑꯗꯨꯝ ꯕꯣ ꯌꯥꯝ ꯄꯥꯝꯖꯕ ꯂꯩꯌꯦꯕꯀꯣ ꯃꯣꯏꯗꯤ ꯕꯣ ꯌꯦꯡꯕ ꯑꯁ ꯌꯥꯝ ꯊꯧꯅꯥ ꯌꯥꯝ ꯐꯩ ꯃꯣꯏꯗꯤ
ꯄꯥꯝꯕꯗꯤ ꯄꯥꯝꯃꯦ ꯑꯗꯨ ꯒ꯭ꯌꯥꯟꯒ ꯑꯝꯇ ꯇꯥꯗꯕ ꯌꯦꯡꯉꯁꯨ ꯣꯜ ꯆꯕꯈ ꯀ
ꯍꯣꯏ ꯅꯪꯅ ꯅꯪꯅ
ꯅꯪꯅ ꯀꯩꯅꯣ ꯑꯄꯥꯝꯕ ꯃꯤꯒꯨꯝꯕ ꯇꯤꯝ ꯑꯃꯗ ꯌꯥꯎꯈ꯭ꯔꯕ ꯑꯗꯨ ꯑꯣꯏꯔꯗꯤ ꯅꯪ ꯕꯣꯔ ꯌꯦꯡꯕ ꯌꯥꯝ ꯅꯨꯡꯉꯥꯏꯗꯣꯏꯅꯦ
ꯑꯥ ꯑꯥꯎ ꯆꯃꯦ ꯑꯗꯨ
ꯑ
ꯅꯪꯗꯤ ꯀꯅꯥ ꯁꯞꯄꯣꯔꯠ ꯇꯧꯒꯦ
ꯑꯩꯗꯤ ꯀꯩꯅꯣꯗꯣ ꯍꯥꯟꯅ ꯆꯝꯄꯤꯌꯟ ꯂꯧꯕꯗꯣ
ꯈꯪꯕ꯭ꯔꯥ
ꯈꯥꯎꯗꯦ ꯀꯃꯥꯏ ꯈꯥꯎꯗꯦ ꯑꯆꯥ ꯑ ꯑ ꯑꯣ
ꯑ
ꯑꯁ ꯐꯔꯦ ꯑꯗꯨꯗꯤ
ꯗꯦꯠ ꯇꯥꯡ ꯇꯔꯦꯠꯇ ꯃꯣꯏ ꯁꯥꯟꯅꯔꯅꯤ
ꯑꯣ ꯑꯃꯃꯨꯛꯀ ꯀ ꯑꯆꯥ
ꯐꯖꯩꯕ ꯅꯍꯥꯟ ꯅꯍꯥꯟ ꯇꯥꯕ꯭ꯔꯣ
ꯑ ꯇꯑꯌꯦ
ꯑꯥ ꯌꯨꯝꯗꯤ ꯄꯨꯡ ꯀꯌꯥꯗ ꯆꯠꯇꯣꯏꯅꯣ
ꯍꯧꯖꯤꯛ ꯉꯥꯏꯍꯥꯛ ꯂꯩꯔꯒ ꯆꯠꯂꯅꯤ
ꯑꯥ ꯑꯗꯨꯝ ꯀꯣ ꯍꯦꯛ ꯍꯦꯛ ꯇꯧꯔꯛꯎꯀꯣ
ꯍꯣꯏ ꯇꯧꯔꯀꯦ ꯎꯝ ꯅꯣꯏꯗꯤ ꯌꯦꯟꯖꯥꯡ ꯊꯣꯡꯕ ꯍꯧꯔꯕꯣ ꯅꯪꯅ ꯊꯣꯡꯗꯣꯏꯔꯣ ꯀꯅꯥ ꯊꯣꯡꯗꯣꯏꯅꯣ
ꯑꯣ ꯑꯩꯈꯣꯏ ꯃꯃꯥꯅ ꯂꯣꯏꯅ ꯊꯣꯡꯕ ꯂꯣꯏꯔꯦ ꯆꯥꯅꯤꯉꯥꯏ ꯈꯛꯇ ꯉꯥꯏꯔꯦ
ꯑꯁ ꯊꯕꯛꯛꯇꯤ ꯑꯝꯇ ꯇꯧꯔꯃꯣꯏꯅꯦ ꯅꯣꯏ ꯏꯗꯤ
ꯏꯁ ꯊꯕꯛ ꯊꯕꯛꯅꯦ ꯑꯩꯈꯣꯏꯗꯤ ꯊꯕꯛ ꯇꯧꯃꯟꯕꯅ ꯑꯁ ꯌꯥꯝ ꯋꯥꯔꯦ ꯑꯩꯈꯣꯏ
ꯊꯖꯗꯦꯗ
ꯑꯩꯈꯣꯏꯗꯤ ꯌꯨꯝ ꯏꯃꯨꯡꯒꯤ ꯊꯕꯛ ꯇꯧꯗꯦ ꯍꯥꯏꯕ ꯋꯥꯅꯦꯕꯀꯣ ꯂꯧ ꯑꯩꯈꯣꯏ ꯑꯩꯈꯣꯏ ꯂꯧ ꯌꯥꯝ ꯆꯥꯎꯋꯦꯕ ꯂꯧ ꯊꯠꯄꯒꯨꯝꯕ ꯌꯨꯝꯒꯤ ꯊꯕꯛꯅ ꯑꯩꯈꯣꯏ ꯃꯃꯥꯈꯣꯏꯅ ꯇꯧꯕꯀꯣ ꯑꯗꯨꯅ ꯑꯩꯈꯣꯏꯅ ꯂꯧ ꯆꯠꯄꯒꯨꯝꯕ ꯑꯗꯨꯝ ꯇꯧꯕꯅꯤꯅ
ꯅ ꯀꯩꯅ ꯑ ꯀꯕ ꯂꯧꯗꯤ ꯅꯣꯏ ꯈꯛꯇ ꯁꯦꯝꯕ꯭ꯔꯣ ꯅꯠꯇ꯭ꯔꯒ ꯃꯤꯒ ꯇꯧꯃꯤꯟꯅꯕ
ꯂꯧꯗꯤ ꯑꯗꯨꯝ ꯃꯤꯒ ꯑꯗꯨꯝ ꯇꯧꯃꯤꯟꯅꯕꯁꯨ ꯌꯥꯎꯋꯤꯀꯣ ꯑꯗꯨꯅ ꯑꯩꯈꯣꯏ ꯑꯩꯈꯣꯏꯅ ꯇꯧꯕꯁꯤꯅ ꯀꯩꯅꯣ ꯑꯌꯨꯛ ꯇ ꯅꯨꯡꯁꯥ ꯁꯥꯗ꯭ꯔꯤꯉꯩꯗ ꯑꯗꯨꯝ ꯆꯜꯂꯅꯤ ꯑꯗꯨꯒ ꯆꯥꯛ ꯆꯥꯅꯤꯡꯉꯥꯏ ꯑꯃꯨꯛ ꯂꯥꯛ ꯆꯠꯀꯅꯤ ꯑꯗꯨꯒ ꯅꯨꯡꯁꯥꯗ ꯑꯃꯨꯛ ꯂꯦꯞꯄꯦ ꯍꯥꯏꯔꯒꯗꯤ ꯅꯨꯡꯊꯤꯟꯗ ꯑꯃꯨꯛ ꯆꯠꯀꯅꯤ ꯑꯗꯨꯃꯥꯏꯅ ꯇꯞꯅ ꯇꯞꯅ ꯁꯨꯕ ꯑꯩꯈꯣꯏꯅ
ꯑꯥ ꯑꯗꯨ ꯐꯨꯠꯕꯣꯜꯒ ꯌꯦꯡꯕ ꯉꯝꯕ꯭ꯔꯣꯅꯦ ꯑꯗꯨꯃꯥꯏꯅ ꯇꯧꯔꯒ
ꯑꯗꯨꯃꯥꯏꯅ ꯇꯧꯔꯒ ꯐꯨꯠꯕꯣꯜꯁꯨ ꯑꯗꯨꯝ ꯌꯦꯡꯕ ꯑꯗꯨꯝ ꯃꯇꯝꯗꯣ ꯇꯨꯝꯕ ꯃꯇꯝꯗꯣ ꯑꯗꯨꯝ ꯈꯔ ꯈꯔ ꯀꯥꯏꯊꯣꯛꯑꯒ ꯑꯂꯥꯝꯒꯨꯝꯕ ꯊꯝꯃꯒ ꯑꯗꯨꯝ ꯀꯩꯅꯣ ꯇꯧꯋꯦ ꯑꯗꯨꯝ ꯃꯇꯝꯗꯣ ꯁꯦꯝꯃꯒ ꯑꯗꯨꯝ
ꯑ ꯁ ꯋꯥꯒꯅꯤ ꯇꯥ
ꯍꯣꯏ ꯕꯣꯜ ꯃꯇꯝꯗꯤ ꯑꯁ ꯐꯖꯅꯗꯤ ꯇꯨꯝꯗ꯭ꯔꯦ ꯍꯣꯏꯁꯦ
ꯎꯝ
ꯑꯗꯨ ꯑꯣꯏꯔꯁꯨ ꯑꯁ ꯌꯥꯝ ꯌꯥꯝ ꯄꯥꯝꯕꯀꯣ ꯑꯗꯨꯒꯤꯅꯤꯗ ꯎꯝ ꯅꯪꯁꯨ ꯈꯪꯂꯝꯝꯒꯅꯤ
ꯑꯩꯈꯣꯏ ꯗꯗꯥꯁꯨ ꯌꯦꯡꯕꯅꯦꯕ ꯑꯗꯨ ꯌꯥꯝ ꯀꯟꯅ ꯇꯨꯝꯗꯕꯅꯦ ꯃꯥꯁꯨ
ꯑꯥ ꯁ ꯑꯩꯈꯣꯏꯅ ꯕꯣ ꯍꯦꯛ ꯌꯦꯡꯈ꯭ꯔꯕ
ꯎꯝ
ꯑꯩꯈꯣꯏꯅ ꯁꯞꯄꯣꯔꯠ ꯇꯧꯕ ꯇꯤꯝꯗꯨ ꯍꯦꯛ ꯌꯦꯡꯈ꯭ꯔꯕ ꯐꯃꯨꯡꯗ ꯇꯨꯝꯃꯒ ꯌꯦꯡꯕꯁꯦ ꯑꯩꯈꯣꯏ ꯁ ꯑꯗꯨꯒ ꯆꯞ ꯃꯥꯟꯅꯕꯅꯤꯀꯣ ꯒꯣꯗ ꯆꯪꯕ ꯐꯥꯎ ꯑꯩꯈꯣꯏꯅ ꯁꯦꯂꯦꯕ꯭ꯔꯦꯁꯟ ꯇꯧꯕꯗꯣ
ꯍꯣꯏ ꯍꯣꯏ ꯍꯣꯏ ꯆ ꯑ ꯃꯥꯅꯦ ꯃꯥꯅꯦ ꯏ
ꯍꯣꯏ ꯑꯁ ꯅꯪꯒ ꯋꯥꯔꯤ ꯁꯥꯕꯁꯦ ꯑꯁ ꯅꯨꯡꯉꯥꯏꯌꯦ ꯑꯣ ꯑꯁ ꯅꯨꯡꯉꯥꯏꯃꯟꯗꯅ ꯀꯣꯒ ꯑꯝꯇ ꯊꯝꯅꯤꯡꯗ꯭ꯔꯦ
ꯍꯣꯏ ꯎ ꯅꯨꯡꯉꯥꯏꯇ꯭ꯔꯗꯤ ꯀꯩꯅꯣ
ꯎ ꯑꯗꯨ ꯅꯪꯗꯤ ꯀꯣꯂꯦꯖꯀꯨꯝꯕ ꯀꯥꯕ ꯂꯣꯏꯔꯕꯣ ꯅꯠꯇ꯭ꯔꯒ ꯀꯥꯔꯤꯔꯣ
ꯀꯥꯕꯤ
ꯀꯔꯤꯌꯥ
ꯑꯣ
ꯑꯣ ꯍꯅꯥ ꯍꯅ ꯐꯖꯅ ꯍꯅꯥꯎ ꯀꯣ
ꯏꯁ ꯅꯪꯗꯤ ꯎ ꯑꯗꯨꯗꯤ ꯌꯥꯝ ꯑꯍꯥꯟ ꯑꯣꯏꯕꯒꯤ ꯇꯥꯏꯞꯇ
ꯍꯣꯏ ꯑꯗꯨ ꯑꯣꯏꯁꯦ
ꯎꯝ
ꯑꯥ ꯃꯤꯑꯣꯏꯕ ꯍꯥꯏꯕꯁꯤꯗꯤ ꯑꯗꯨꯃꯥꯏꯅ ꯍꯥꯏꯕ ꯍꯣꯠꯅꯁꯥꯅꯤꯗꯅ
ꯆꯣ ꯆꯃꯦ
ꯏꯅꯥꯎ ꯅꯨꯄꯤꯕꯨ ꯅꯨꯡꯁꯤꯕꯩ ꯑꯗꯨꯝ ꯁꯁꯨꯝ ꯍꯥꯏꯕꯅꯤꯅ
ꯍꯣꯏ ꯍꯣꯏ ꯍꯣꯏ ꯍꯥꯏꯗꯅꯦ ꯀꯩꯅꯣ
ꯎꯝ ꯑ
ꯍꯧꯖꯤꯛꯇꯤ ꯑꯗꯨꯝ ꯄꯣꯊꯥꯗꯣꯏꯔꯣ
ꯇꯤ ꯑꯗꯨꯝ ꯄꯣꯊꯥꯔꯅꯤ ꯑꯗꯨꯒ ꯍꯣꯔꯦꯟ ꯕꯣꯜ ꯌꯦꯡꯕ ꯃꯇꯝꯗ ꯑ ꯍꯣꯔꯦꯟ ꯕꯣꯜꯁꯦ ꯀꯩꯅꯣꯅꯦꯕ ꯄꯨꯡ ꯑꯃꯒ ꯃꯤꯅꯤꯠ ꯀꯨꯟꯊ꯭ꯔꯥ ꯄ ꯑꯦꯝꯗꯅꯦꯕꯀꯣ ꯑꯗꯨꯗ ꯑꯃꯨꯛ ꯌꯦꯡꯗꯣꯏꯅꯦ ꯑꯗꯨꯗ ꯑꯃꯨꯛ ꯌꯦꯡꯉꯒ ꯉꯥꯏꯍꯥꯛꯇꯪ ꯑꯗꯨꯝ ꯌꯦꯡꯉꯒ ꯄꯨꯡ ꯑꯃ ꯃꯈꯥꯏꯗ ꯌꯦꯡꯉꯗꯤ ꯄꯨꯡ ꯑꯅꯤ ꯊ꯭ꯔꯤ ꯑꯍꯨꯝ ꯑꯗꯨꯋꯥꯏꯗ ꯑꯃꯨꯛ ꯂꯣꯏꯅꯦꯕꯀꯣ ꯑꯗꯨꯗꯩ ꯊ꯭ꯔꯤ ꯄꯨꯡ ꯑꯍꯨꯝ ꯃꯔꯤ ꯃꯉꯥ ꯇꯔꯨꯛ ꯇꯔꯦꯠ ꯐꯥꯎ ꯑꯃꯨꯛ ꯇꯨꯝꯒꯅꯤ ꯑꯗꯩꯗꯤ ꯆꯥꯛ ꯆꯥꯔꯒ ꯑꯃꯨꯛ ꯂꯧꯗ ꯆꯠꯂꯗꯤ ꯌꯥꯔꯗꯤ ꯑꯃꯨꯛ ꯆꯠꯄ ꯌꯥꯗ꯭ꯔꯥꯅ ꯅꯨꯡꯊꯤꯟꯜꯗ ꯑꯃꯨꯛ ꯆꯠꯄ ꯁꯤꯅꯤ ꯑꯩꯈꯣꯏ ꯄꯨꯟꯁꯤꯒꯤꯗꯤ
ꯑꯁ ꯉꯝꯃꯦ ꯌꯥꯝ ꯉꯝꯃꯦ ꯑꯩꯈꯣꯏꯗꯤ ꯉꯝꯃꯣꯏ ꯑꯗꯨꯒꯨꯝꯕ
ꯁꯨꯔꯝꯃꯤꯁꯤꯅ ꯅꯦꯛ ꯀꯨꯝꯁꯤꯗꯣ ꯆꯥꯅꯤꯉꯥꯏꯅꯦꯕ ꯈꯪꯕ꯭ꯔꯥ ꯍꯥꯏꯗꯤ ꯂꯧ ꯁꯨꯗ꯭ꯔꯗꯤ ꯑꯁ ꯆꯥꯛ ꯋꯥꯅꯤꯕ ꯑꯗꯨꯒꯤ
ꯌꯥꯝ ꯋꯥꯂꯤꯕ꯭ꯔꯣ ꯂꯥꯎꯗ
ꯀꯌꯥꯕ
ꯂꯣꯏꯗꯣꯔꯕꯣ ꯌꯥꯝ ꯋꯥꯠꯂꯤꯕ꯭ꯔꯣ
ꯂꯣꯏꯗꯤ ꯂꯣꯏꯗꯧꯔꯦ ꯍꯥꯏꯗꯤ ꯅꯣꯡ ꯍꯦꯛ ꯆꯨꯔꯕ
ꯑꯥ ꯑꯥ
ꯂꯣꯏ ꯂꯧ ꯂꯣꯏ ꯂꯣꯏꯕ ꯆꯞ ꯃꯥꯟꯅꯕꯅꯦ
ꯎꯝ ꯍꯟꯗꯛꯀꯤ ꯅꯣꯡꯁꯦ ꯌꯥꯗ꯭ꯔꯦ
ꯅꯣꯡꯁꯤ ꯑꯁ ꯅꯤꯡꯉꯥꯏ ꯌꯥꯝ ꯀꯜꯂꯤ
ꯑꯗꯨꯅꯦ ꯍꯥꯏꯁꯦ
ꯑꯗꯣ ꯀꯩꯅꯣ ꯂꯧ ꯌꯩꯕ ꯃꯇꯝꯗ ꯑꯗꯨꯝ ꯀꯣꯏꯔꯛꯄ ꯑꯣꯏꯅ ꯑꯗꯨꯝ ꯂꯥꯛꯑꯣ
ꯍꯣꯏ ꯍꯣꯏ ꯂꯥꯛꯀꯦ
ꯑ ꯎꯝ ꯑꯩꯈꯣꯏ ꯂꯧꯗꯤ ꯑꯁ ꯌꯥꯝ ꯅꯨꯡꯉꯥꯏꯕꯅꯦꯕꯀꯣ ꯑꯩꯈꯣꯏ ꯃꯤꯅꯁꯨ ꯍꯣꯏ ꯃꯤꯅꯁꯨ ꯇꯧꯔꯣꯏꯕ ꯒꯥꯔꯤꯅ ꯑꯗꯨ ꯂꯣꯏꯅ ꯇꯧꯗꯣꯏꯅꯦꯕ
ꯑꯆꯥ ꯑꯆꯥ
ꯑꯗꯨꯕꯨ ꯑꯗꯨꯝ ꯅꯨꯡꯉꯥꯏꯕꯗꯣ ꯑꯗꯨꯝ ꯀꯩꯅꯣ ꯇꯧꯕ ꯂꯥꯛꯑꯣ ꯍꯥꯏꯕ ꯌꯦꯟꯖꯥꯡ ꯑꯍꯥꯎꯕꯁꯨ ꯊꯣꯡꯗꯣꯏꯅꯤ
ꯑ ꯑ ꯂꯧ ꯆꯠꯄꯗꯤ ꯆꯥꯕꯗ ꯑ ꯍꯣꯏ ꯑꯗꯨꯅꯦ ꯍꯥꯏꯔꯤꯁꯦ ꯌꯦꯟꯖꯥꯡ ꯑ ꯍꯥꯎꯇꯦ ꯑ ꯍ ꯍꯣꯏ ꯍꯥꯎꯇꯦ ꯍꯥꯏꯕꯁꯨ ꯂꯩꯇꯦꯕ ꯑꯗꯨꯝ ꯍꯥꯎꯋꯦꯕ
ꯕꯅ
ꯍꯣꯏ
ꯂꯥꯎꯀꯣ
ꯍꯌꯦ ꯂꯥꯛꯀꯦ ꯑꯝ ꯏꯉꯥꯏꯗꯅꯦ
ꯎꯝ ꯑꯁ ꯅꯪ ꯈꯣꯟꯖꯦꯜꯁꯤꯗꯤ ꯑꯁ ꯂꯣꯏꯔ ꯌꯥꯝꯅ ꯐꯖꯩ ꯅꯪ ꯀꯩꯀꯩ ꯆꯥꯕ꯭ꯔꯥ
ꯁꯤꯀꯔꯤꯗꯅꯦ ꯍꯥꯏꯗꯣꯛꯄ ꯌꯥꯗꯌꯦꯦ ꯍꯥꯏ ꯍꯥꯏꯔꯑꯣ ꯍꯥꯏꯔꯑꯣꯦ ꯁꯤ ꯀꯩꯅꯤ ꯁꯤꯁꯦ
ꯑꯁ ꯅꯪ ꯁꯤꯅꯕꯨ ꯐꯠꯇꯦꯗ ꯑꯩ ꯈꯣꯟꯖꯦꯜꯁꯨ ꯌꯥꯝ ꯅꯪꯒꯨꯝꯅ ꯐꯖꯅꯤꯡꯉꯦꯕ ꯑꯩꯒꯤꯗꯤ ꯑꯁ ꯂꯣꯏꯔꯦ ꯍꯅꯨꯕꯒ ꯆꯞ ꯃꯥꯟꯅꯕꯅꯦ ꯑꯩꯒꯤꯗꯤ ꯑꯁ ꯅꯪꯒꯤꯗꯤ ꯇꯥꯕ ꯃꯇꯝꯗ ꯎꯝ ꯃꯥꯏ ꯃꯥꯏ ꯃꯥꯏ
ꯑ ꯊꯃꯣꯏ ꯁꯣꯛꯄ꯭ꯔꯣ
ꯑꯁ ꯊꯝꯃꯣꯏꯁꯦ ꯑꯁ ꯍꯥꯠꯕꯤꯠ ꯍꯥꯏꯅ ꯑꯩꯒꯤ ꯊꯝꯃꯣꯏꯁꯦ ꯇꯨꯡ ꯇꯨꯡ ꯂꯥꯎꯋꯦ ꯗꯨꯅꯤꯗ ꯑꯩꯁꯦ ꯉꯥꯎꯒꯗꯧꯔꯦ ꯅꯪꯒꯤ ꯈꯣꯟꯖꯦꯜ ꯇꯥꯕꯗ
ꯇ
ꯑ
ꯇꯧꯒꯗꯕꯅꯤ ꯅꯨꯄꯤꯅ
ꯍꯣꯏ ꯅꯨꯄꯥꯅ ꯅꯨꯄꯤ ꯑꯩꯉꯣꯟꯗ ꯑꯗꯨꯃꯥꯏꯅ ꯍꯥꯏꯕꯁꯤꯗꯤ ꯍꯧꯅꯁꯥꯅꯦꯕ ꯅꯠꯇ꯭ꯔꯣ ꯑꯗꯨꯗ ꯅꯣꯏꯅꯁꯨ ꯁꯥꯎꯕ ꯌꯥꯗꯦꯕ ꯈꯪꯕ꯭ꯔꯥ ꯄꯥꯈꯪ ꯑꯣꯏꯕꯒꯤ ꯑꯗꯨꯝ ꯍꯥꯏꯕꯅꯤ ꯑꯗꯨꯝ ꯈꯜꯂꯣꯕꯀꯣ
ꯍꯣꯏ ꯍꯣꯏ ꯎꯝ ꯑꯗꯨꯒꯤ ꯅꯣꯏ ꯏꯁꯦ ꯁꯥꯎꯗꯦ ꯀꯩꯅꯣ
ꯑꯗꯨꯒꯨꯝꯕ ꯅꯨꯄꯤꯗꯨꯅꯤꯅꯦꯍ ꯌꯥꯝ ꯇꯤꯟꯅꯕ ꯅꯨꯡꯉꯥꯏꯕꯁꯦ
ꯑꯥ ꯃꯥꯅꯦ ꯃꯥꯅꯦ
ꯑꯇꯣꯞꯄꯗꯤꯒꯣ ꯌꯥꯝ ꯑꯁ ꯌꯥꯝ ꯐꯠꯇꯕꯁꯨ ꯂꯩꯌꯦꯕ
ꯑꯝ ꯂꯣꯏꯅꯃꯛ ꯃꯟꯅꯗꯦꯅ ꯎꯄꯥꯏ ꯂꯩꯇꯦ
ꯑ